ꯎꯝ
ꯇꯥꯏ ꯇꯥꯏꯌꯦ
ꯌꯥꯝ ꯀꯃꯥꯏ ꯀꯃꯥꯏ ꯇꯧꯔꯤꯒꯦ
ꯑꯁ ꯀꯥꯏꯀꯨ ꯅꯨꯡꯉꯥꯏꯗꯤ ꯍꯥꯏꯇꯥꯔꯦ ꯏꯁꯥꯗꯁꯨ ꯄꯨꯛ ꯊꯤꯟ ꯊꯤꯟꯗꯣꯛꯑꯦꯗ ꯀꯥꯏꯀꯨ
ꯎꯝ
ꯆꯥꯛ ꯆꯥꯗ꯭ꯔꯤꯌꯦ ꯆꯥꯒꯦꯅ ꯇꯧꯔꯤꯌꯦ ꯆꯥꯛ ꯊꯣꯡꯕꯕꯨꯗꯤ ꯂꯣꯏꯔꯕ ꯑꯗꯣ ꯉꯥꯠ ꯏꯪꯍꯟꯕ ꯑꯣꯏꯅ ꯁꯨꯝ ꯍꯤꯞꯄꯝꯕꯅꯤ ꯀꯩ ꯀꯃꯥꯏ ꯀꯃꯥꯏꯅ ꯇꯧꯅꯔꯤꯕ ꯅꯣꯏꯁꯦ
ꯏꯌꯥꯝꯕꯅ ꯈꯤꯇꯪ ꯇꯞꯅ ꯉꯥꯡꯉꯣ ꯏꯌꯥꯝꯕ ꯑꯗꯨꯝ ꯅꯨꯡꯉꯥꯏꯈꯤꯌꯦ ꯆꯥꯡ ꯆꯥꯡꯌꯦꯡ ꯊꯣꯡꯉꯤ ꯅꯅꯥꯎꯒꯤꯗꯤ
ꯀ ꯀꯩꯪ
ꯀꯩꯅꯣ ꯍꯋꯥꯏ ꯊꯣꯡꯉꯝꯕꯅꯦ ꯑꯌꯥꯝꯕ ꯉꯁꯥꯏ ꯊꯦꯡꯅꯩꯗꯨ ꯀ ꯀꯥꯏ ꯆꯠꯂꯤꯅꯣ ꯏꯌꯥꯝꯕ
ꯑꯁ ꯋꯥꯋꯥꯛꯀꯤꯡ ꯁꯨꯝ ꯆꯠꯂꯨꯕꯅꯤꯗꯅ ꯀꯩꯅꯣ ꯍꯋꯥꯏꯗ ꯆꯥ ꯂꯩꯝꯔꯕꯅꯦ ꯅꯪꯕꯣ
ꯑꯦ ꯑꯗꯨꯝ ꯅꯣꯡ ꯐꯥꯗꯣꯛꯁꯨ ꯍꯋꯥꯏ ꯆꯥꯝꯅꯦ ꯑꯩꯅ ꯍꯥꯟꯅ ꯁꯥ ꯌꯦꯜ ꯆꯥꯕꯗꯣ ꯌꯥꯗ꯭ꯔꯕ ꯑꯗꯨꯒꯤ ꯍꯋꯥꯏ ꯆꯥꯔꯕꯅꯦꯗ ꯏꯌꯥꯝ
ꯑꯗꯨꯅꯤ ꯅꯁꯥꯁꯨ ꯋꯥꯛꯀꯤꯡ ꯋꯀꯤꯡꯁꯨ ꯆꯦꯟꯗꯅ ꯈꯣꯠꯇꯅ ꯇꯧꯋꯦ ꯑꯗꯨꯒ ꯍꯋꯥꯏ ꯍꯋꯥꯏ ꯑꯗꯨꯝ ꯆꯥꯍꯜꯂꯗꯤ ꯀꯃꯥꯏꯅ ꯇꯧꯅꯤ
ꯀꯩꯅꯣꯅꯤꯗꯤ ꯁꯨꯝ ꯍꯋꯥꯏ ꯑꯗꯨꯝ ꯆꯥꯋ ꯃꯥꯟꯇꯦ ꯍꯋꯥꯏꯁꯤꯅ ꯏꯁꯥꯗ ꯌꯥꯝ ꯀꯥꯟꯅꯕ ꯍꯥꯏꯗꯤ ꯍꯋꯥꯏꯗ ꯇꯤꯟꯗꯩꯩ ꯀꯩꯗꯩꯩ ꯂꯣꯏ ꯁꯨꯅ ꯆꯥꯎꯋꯤꯅ ꯑꯗꯨꯒꯤ ꯍꯋꯥꯏꯖꯤ ꯁꯨꯝ ꯆꯥꯕꯒꯤ ꯋꯥꯅꯤ ꯑ ꯀꯩꯁꯨ ꯊꯣꯏꯗꯣꯛꯄ ꯇꯧꯗꯦꯅ ꯌꯥꯝꯃꯣꯏ ꯍꯧꯖꯤꯛ ꯍꯧꯖꯤꯛ
ꯀꯦ ꯂꯩꯕ꯭ꯔꯣ
ꯋꯥꯛꯀꯤꯡ ꯆꯦꯜꯂꯤ ꯌꯥꯝꯕ ꯏꯌꯥꯝꯕꯣꯏꯁꯨꯛꯦ ꯄꯨꯟ ꯆꯦꯦꯟꯃꯤꯟꯅꯁꯤ ꯀꯩꯅꯣ ꯅꯅ ꯊꯟꯖ ꯌꯥꯝꯕ ꯅꯨꯡꯉꯥꯏꯔꯝꯃ ꯀꯩꯅꯣ
ꯑꯁ ꯏꯊꯟ ꯁꯦꯝꯕꯅ ꯅꯨꯡꯉꯥꯏꯗ ꯍꯧꯖꯤꯛꯀꯥꯟꯁꯦ ꯑꯩꯈꯣꯏꯗꯤ ꯃꯤꯒꯁꯨ ꯍꯥꯏꯕꯗꯤ ꯏꯁ ꯅꯣꯏꯔꯃꯤꯅ ꯃꯤꯒꯁꯨ ꯃꯥꯟꯅꯅ ꯆꯦꯟ ꯉꯝꯗꯅꯤꯅ ꯏꯊꯟꯅ ꯆꯦꯜꯂꯒ ꯅꯨꯡꯉꯥꯏꯔꯦ ꯀꯥꯏꯄꯣ ꯍꯣꯏ ꯃꯤ ꯑꯃꯅꯤ ꯁꯦꯝꯃꯤꯟꯅꯕꯗꯨꯅꯕꯨꯗꯤ ꯏꯁꯥꯗ ꯁꯨꯝ ꯃꯣꯏꯅ ꯆꯦꯟꯈꯤꯕꯗ ꯑꯣꯏꯔ ꯁꯨꯝ ꯆꯦꯟꯅꯤꯡꯕ ꯀꯩꯀꯩ ꯄꯣꯛꯏꯗꯅ
ꯎꯝ
ꯑꯗꯣ ꯏꯇꯣꯝꯗ ꯍꯧꯖꯤꯛ ꯐꯥꯎꯒꯤꯗꯤ ꯉꯝꯗ꯭ꯔꯤꯕꯃꯤꯅ ꯏꯇꯣꯝꯗꯁꯨꯨꯝ ꯀꯩꯅꯣ ꯃꯤꯅꯤꯠ ꯃꯉꯥ ꯃꯉꯥ ꯆꯦꯜꯂ ꯃꯤꯅꯤꯠ ꯃꯉꯥ ꯃꯉꯥ ꯄꯣꯊꯥꯕꯤ ꯇꯧꯏꯌꯦ ꯑꯣ ꯅꯪ ꯅꯪ ꯅꯪ ꯂꯝꯖꯦꯟ ꯐꯟ ꯆꯦꯜꯂꯦ ꯍꯥꯏꯕ ꯄꯥꯎ ꯇꯥꯏ
ꯌꯥꯝ ꯆꯦꯟꯕ ꯍꯥꯏꯁꯦ ꯑꯩꯁꯨ ꯄꯥꯛꯆꯦꯟꯕ ꯅꯠꯇꯦꯗ ꯁꯨꯝ ꯀꯕꯛ ꯁꯕꯛ ꯆꯦꯟꯕꯩ ꯋꯥꯅꯤꯗ ꯁꯨꯝ ꯆꯥꯡ ꯍꯛꯆꯥꯡ ꯐꯅꯕ ꯁꯨꯝ ꯆꯦꯟꯕꯅꯤꯗ ꯋꯥꯛꯀꯤꯡ ꯆꯦꯟꯕꯖꯦ ꯍꯛꯆꯥꯡ ꯐꯅꯕ ꯍꯥꯏꯗꯤ ꯃꯤꯅ ꯃꯤꯅ ꯌꯦꯡꯕꯗꯖꯨ ꯍꯛꯆꯥꯡ ꯐꯔꯗꯤ ꯃꯤꯅ ꯌꯦꯡꯕꯗꯖꯨ ꯌꯥꯝ ꯍꯥꯏꯗꯤ ꯌꯦꯡꯅꯤꯡꯕ ꯕꯣꯗꯤ ꯍꯥꯏꯗꯣ ꯍꯛꯆꯥꯡꯗ ꯑꯣꯏꯔꯗꯤ ꯃꯤ ꯑꯗꯨꯝ ꯐꯖꯕ ꯍꯥꯏꯁꯦ ꯃꯤ ꯃꯌꯥꯝꯒꯤ ꯌꯦꯡꯐꯝꯅꯤꯗ ꯑꯌꯥꯝꯕ ꯑꯗꯨꯅ ꯁꯨꯝ ꯃꯤ ꯃꯤ ꯃꯌꯥꯝ ꯌꯦꯡꯅꯕ ꯍꯣꯠꯅꯕꯗ
ꯐꯪꯉꯤ ꯃꯥꯅꯦ ꯐꯖꯕ ꯍꯥꯏꯁꯤꯗꯤ ꯃꯌꯥꯝꯒꯤ ꯌꯦꯡꯕ ꯃꯌꯥꯝꯒꯤ ꯀꯜꯂꯛꯅꯐꯝꯅꯤ ꯑꯗꯣ ꯅꯪ ꯐꯪꯏ ꯑꯁ ꯑꯥꯔꯃꯤ ꯀꯦꯝꯇꯒ ꯂꯩꯔꯒ ꯆꯦꯜꯂꯦ ꯈꯣꯠꯂꯦ ꯍꯥꯏꯕ ꯄꯥꯎ ꯌꯥꯝ ꯇꯥꯏꯗ
ꯑꯥꯔꯃꯤ ꯀꯦꯝ ꯂꯩꯔꯝꯃꯦ ꯏꯌꯥꯝꯕ ꯍꯧꯖꯤꯛꯇꯤ ꯂꯩ ꯂꯩꯈꯤꯗ꯭ꯔꯦ ꯃꯔꯛ ꯃꯔꯛꯇꯕꯨꯗꯤ ꯆꯠꯂꯤꯌꯦ ꯃꯣꯏ ꯒꯥꯔꯤ ꯒꯥꯔꯤ ꯊꯥꯎ ꯂꯩꯇꯗꯅ ꯒꯥꯔꯤ ꯊꯥꯎ
ꯑꯣ ꯃꯦꯠꯇꯦ ꯃꯦꯠꯇꯦ ꯃꯦꯟꯇꯦꯅꯦꯁꯤ ꯃꯦꯟꯇꯦꯅꯦꯁꯤ ꯌꯥꯝ ꯂꯨꯕ ꯄꯣꯠꯅꯤꯅꯤ ꯃꯦꯟꯇꯦꯅꯦꯟꯁ ꯂꯩꯇꯕꯁꯤꯁꯨ ꯐꯔꯛꯅꯤꯅꯦ ꯎꯝ ꯀꯃꯥꯏ ꯀꯃꯥꯏ ꯇꯨ ꯑꯗꯨ ꯑꯗꯨ ꯑꯗꯨ ꯑꯗꯨ ꯆꯦꯟꯕꯒꯤ ꯑꯗꯨ ꯆꯦꯟꯕꯒꯤ ꯑꯥꯔꯃꯤ ꯀꯦꯝꯇ ꯂꯩꯔ ꯑꯗꯨꯃꯥꯏ ꯆꯦꯟꯕꯒꯤ ꯈꯣꯠꯄꯒꯤꯁꯦ ꯀꯃꯥꯏꯅ ꯄ꯭ꯔꯣꯁꯦꯁꯁꯦ ꯀꯃꯥꯏ ꯇꯧꯕ
ꯄ꯭ꯔꯣꯁꯦꯁꯁꯦ ꯑꯩꯈꯣꯏ ꯃꯣꯏ ꯄ꯭ꯔꯤꯔꯤꯀꯨꯃꯦꯟ ꯆꯍꯤꯒꯤ ꯃꯅꯨꯡꯗ ꯃꯣꯏ ꯑꯃꯨꯔꯛ ꯑꯅꯤꯔꯛ ꯀꯧꯋꯦꯕꯀꯣ ꯀꯧꯕꯖꯦ ꯃꯣꯏ ꯀꯧꯕꯁꯤꯗ ꯃꯣꯏ ꯐꯣꯔꯝ ꯊꯥꯔꯅꯤ ꯐꯣꯝꯗ ꯃꯦꯟꯁꯤꯜꯂꯅꯤ ꯑꯗꯨꯒ ꯐꯣꯝ ꯃꯦꯟ ꯂꯕ ꯃꯇꯨꯡꯗ ꯑꯩꯈꯣꯏ ꯃꯣꯏ ꯆꯦꯟꯕꯩ ꯃꯇꯝ ꯑꯃ ꯍꯥꯏꯔꯅꯤ ꯁꯤ ꯇꯥꯏꯃꯤꯡꯁꯤ ꯂꯥꯛꯑꯣꯅꯣ ꯑꯗꯨꯗꯤ ꯃꯣꯏꯅ ꯐ꯭ꯔꯣꯝꯗ ꯑꯩꯈꯣꯏ ꯑꯦꯄ꯭ꯔꯨꯞ ꯇꯧꯔꯀꯥꯏ ꯑꯩꯈꯣꯏꯅ ꯌꯥꯎꯗꯣꯏꯅꯦꯕ ꯑꯦꯄ꯭ꯔꯨꯞ ꯇꯧꯗꯗꯤ ꯌꯥꯎꯕ ꯌꯥꯗꯦꯕ ꯁꯤꯝ ꯑꯦꯄ꯭ꯔꯨꯞ ꯇꯧꯔ ꯌꯥꯎꯔꯕ ꯃꯇꯨꯡꯗ ꯑꯩꯈꯣꯏꯅ ꯑꯣ ꯁꯤ ꯂꯥꯛ ꯌꯥꯔꯤ ꯍꯥꯏꯕꯗꯣ ꯍꯪꯉꯅꯤ ꯃꯣꯏ ꯇꯥꯡ ꯑꯁꯨꯨꯛꯇꯤꯒꯤꯁꯦ ꯄꯨꯡ ꯑꯌꯨꯛꯀꯤ ꯄꯨꯡ ꯑꯁꯨꯛꯇ ꯂꯥꯛꯑꯣ ꯃꯣꯏ ꯍꯥꯏꯔꯛꯑꯅꯤ ꯍꯧꯖꯤꯛ ꯆꯠꯂꯅꯤ ꯑꯗꯨ ꯆꯠꯄꯗꯤ ꯁꯥꯟꯅ ꯍꯦꯛ ꯍꯧꯕꯗꯩ ꯃꯤꯖꯦ ꯑꯗꯨꯝ ꯂꯦꯞꯄꯁꯨ ꯌꯥꯗꯦꯕ ꯑꯩꯈꯣꯏ ꯃꯤ ꯀꯨꯟ ꯀꯨꯟꯊ꯭ꯔꯥꯥꯖꯦ ꯑꯗꯨꯝ ꯇꯧꯗꯣꯏꯅꯦꯕ ꯃꯤ ꯀꯨꯟ ꯀꯨꯟ ꯀꯨꯟꯊ꯭ꯔꯥꯁꯦ ꯑꯗꯨꯝ ꯑꯩꯈꯣꯏ ꯃꯁꯦꯟ ꯃꯥꯟꯅꯔꯒ ꯂꯤꯡꯖꯦꯜ ꯃꯥꯟꯅꯔꯒ ꯑꯗꯨꯝ ꯇꯧꯋꯦ ꯃꯣꯏ ꯁꯤꯕꯥꯥꯏꯁꯨ ꯃꯔꯛ ꯃꯔꯛꯇ ꯌꯥꯎꯋꯦ ꯁꯤꯕꯥꯏ ꯏꯟꯅꯧꯋꯦꯗꯣ ꯑꯩꯈꯣꯏꯍꯨꯝ ꯑꯈꯣ ꯇꯧꯕꯕꯨꯗꯤ ꯑꯩꯈꯣꯏꯅ ꯑꯌꯥꯝꯕ ꯇꯧꯖꯩ ꯑꯗꯣ ꯑꯩꯈꯣꯏꯖꯦ ꯑꯗꯨꯝ ꯃꯣꯏ ꯐꯤꯜ ꯂꯩꯌꯦ ꯐꯤꯟꯗꯨ ꯔꯥꯎꯟ ꯇꯔꯥꯃꯨꯛꯁꯨ ꯆꯦꯜꯂꯜꯂꯅꯤ ꯃꯤ ꯑꯗꯨ ꯇꯔꯥꯃꯨꯛ ꯆꯦꯜꯂꯜꯂ ꯃꯇꯨꯡꯗ ꯑꯃꯨꯛ ꯐꯤꯟꯗꯣ ꯐꯠꯇ ꯍꯥꯎꯊꯤ ꯑꯃꯨꯛ ꯍꯥꯏꯗꯤ ꯅꯥꯄꯤꯁꯤꯡ ꯃꯩ ꯈꯔ ꯆꯦ ꯆꯥꯡ ꯇꯥꯕꯩꯅ ꯐꯠꯇꯕꯒꯩꯅ ꯑꯃꯨꯛ ꯂꯣꯏꯁꯤꯜꯂꯅꯦꯕꯀꯣ ꯂꯣꯏꯁꯤꯜ ꯂꯣꯏꯁꯤꯜꯂꯕ ꯃꯇꯨꯡꯗ ꯑꯃꯨꯛ ꯃꯣꯏ ꯑ ꯀꯩꯅꯣꯝ ꯇꯧꯍꯜꯂꯦ ꯍꯥꯏꯗꯤ ꯑꯦ ꯑꯦꯛꯁꯔꯁꯥꯏꯁ ꯑꯃꯨꯛ ꯇꯧꯍꯜꯂꯦ ꯍꯥꯏꯗꯤ ꯏꯁꯇꯔ꯭ꯦꯆꯤꯡ ꯍꯥꯏꯗꯤ ꯂꯝꯖꯦꯜ ꯆꯦꯜꯂꯨꯕꯒꯤ ꯏꯁꯇ꯭ꯔꯦꯠꯁꯤꯡ ꯑꯃꯨꯛ ꯇꯧꯔꯦ ꯏꯁ ꯆꯤꯡ ꯇꯧ ꯂꯣꯏꯔ ꯃꯇꯨꯡꯗ ꯃꯣꯏ ꯑꯃꯨꯛꯇ ꯎ ꯕꯨꯛꯇꯔꯖꯦ ꯀꯨꯟꯊ꯭ꯔꯥ ꯀꯨꯟꯊ꯭ꯔꯥ ꯁꯦꯠ ꯁꯥꯔꯒ ꯑꯍꯨꯝꯂꯛ ꯊꯣꯛꯅ ꯏꯜꯂꯦ ꯑꯗꯨꯗꯒꯤ ꯑꯃꯨꯛ ꯕꯥꯔꯖꯨ ꯕꯥꯔꯖꯤꯖꯨ ꯑꯃꯨꯛ ꯇꯔꯥ ꯇꯔꯥ ꯆꯤꯡꯍꯜꯂꯦ ꯁꯦꯠ ꯁꯥꯔꯒ ꯑꯍꯨꯝꯂꯛ ꯑꯗꯨꯗꯒꯤ ꯕꯨꯛꯇꯔ ꯕꯥꯔ ꯑꯗꯨꯗꯒꯤ ꯑ ꯆꯣꯡꯕꯤ ꯑꯃꯨꯛ ꯁꯅꯍꯜꯂꯦ ꯁꯥꯟꯅꯔ ꯃꯇꯨꯡꯗ ꯑꯩꯈꯣꯏ ꯑꯗꯨ ꯂꯣꯏꯔꯦ ꯍꯥꯏꯕꯒꯤ ꯑꯃ ꯇꯥꯏꯃꯤꯡꯒꯤꯗꯣ ꯏꯌꯥꯝꯕ ꯑꯗꯨꯗ ꯃꯣꯏ ꯃꯣꯏ ꯁꯤꯕꯥꯏ ꯀꯦꯝꯗꯨꯗ ꯆꯪꯖꯤꯜꯂꯒ ꯃꯣꯏ ꯀꯩꯅꯣꯝ ꯇꯧꯋꯦ ꯑꯝ ꯕ꯭ꯔꯦꯛꯐꯥꯁ ꯑꯅ ꯂꯩꯌꯦ ꯃꯣꯏ ꯕ꯭ꯔꯦꯛꯐꯥꯁ ꯃꯣꯏ ꯁꯤꯕꯥꯥꯏꯁꯤꯡꯅ ꯊꯣꯡꯉꯝꯕ ꯃꯣꯏ ꯅꯣꯡꯃꯩ ꯅꯣꯡꯃꯩ ꯆꯥꯎ ꯂꯩꯌꯦ ꯑꯗꯣ ꯖꯦꯔꯨꯝꯗꯤ ꯀꯝꯄꯜꯁꯔꯤ ꯅꯨꯡꯇꯤꯒꯤ ꯑꯗꯨꯝ ꯆꯥꯗꯤ ꯆꯥꯏꯌꯦ ꯖꯦꯔꯨꯝꯖꯦ
ꯏ
ꯑ ꯃꯤ ꯑꯃꯅ ꯑꯍꯨꯝ ꯑꯍꯨꯝ ꯑꯍꯨꯝ ꯃꯔꯤꯗꯤ ꯑꯗꯨꯝ ꯀꯝꯄꯜꯁꯔꯤ ꯆꯥꯏꯌꯦ ꯍꯥꯏꯗꯤ ꯖꯤꯔꯨꯝ ꯖꯦ ꯃꯌꯥꯝ ꯃꯌꯥꯝ ꯂꯦꯝꯃꯦ ꯃꯣꯏꯒꯤꯗꯤ ꯃꯣꯏ ꯖꯦꯔꯨꯝ ꯌꯥꯝ ꯆꯥꯏ ꯑꯗꯣ ꯃꯣꯏꯒꯤ ꯈꯦꯆꯤ ꯈꯦꯆꯤꯃꯥꯟꯕ ꯆꯥꯛ ꯑꯃ ꯂꯩꯌꯦ ꯀꯦꯆꯤ ꯃꯥꯟꯕ ꯆꯥꯛꯇꯣ ꯃꯣꯏ ꯌꯥꯝ ꯍꯥꯎꯗꯤ ꯍꯥꯎꯋꯦ ꯃꯣꯏ ꯌꯥꯝ ꯍꯥꯎꯅ ꯊꯣꯡꯉꯅꯤ ꯊꯣꯡꯉ ꯆꯥꯏꯔꯤꯁꯤ ꯁꯤꯐꯥꯏ ꯑꯣꯏꯕꯖꯦ ꯅꯨꯡꯉꯥꯏꯗꯧ ꯃꯥꯜꯂꯦ ꯃꯣꯏ ꯌꯥꯝ ꯅꯨꯡꯉꯥꯏ ꯅꯨꯡꯉꯥꯏꯅ ꯂꯩꯍꯧꯑꯦ ꯃꯣꯏ ꯁꯤꯐꯥꯏ ꯀꯦꯝꯒꯤꯗꯣ ꯏꯌꯥꯝꯕꯩꯗꯣ ꯀꯩ ꯇꯧ ꯍꯥꯏꯅꯣ
ꯀꯩꯅꯣꯗꯧꯑꯣ ꯍꯥꯏꯕꯗꯨꯗꯤ ꯅꯪ ꯑ ꯀꯩꯅꯣ ꯇꯤ ꯑꯦ ꯁꯨ ꯂꯥꯛꯇꯧꯔꯝꯃꯤ ꯑꯗꯨꯗꯒꯤ ꯑꯅꯤ ꯕ꯭ꯔꯤ ꯀꯩ ꯀꯩꯒꯤ ꯊꯕꯛꯁꯨ ꯃꯌꯥꯝ ꯂꯥꯛꯑꯗꯧꯅꯤ ꯑꯗꯨꯗꯨꯅ ꯐꯨꯜ ꯄ꯭ꯔꯤꯄꯔꯦꯁꯟꯗ ꯂꯩꯑꯣ ꯅꯁꯥꯗꯣ ꯑꯦꯛꯖꯥꯝ ꯑꯦꯛꯖꯥꯝꯒꯤ ꯑꯣꯏꯔꯒꯖꯨ ꯂꯝꯖꯦꯟꯒꯤ ꯑꯣꯏꯔꯒꯖꯨ ꯑ ꯅꯁꯥꯗꯣ ꯀꯩꯍꯥꯏꯅꯤ ꯑ ꯀꯝꯄꯤꯇꯤꯁꯟ ꯑꯃ ꯀꯝꯄꯤꯇꯤꯁꯟ ꯑꯃ ꯂꯥꯛꯄꯗ ꯅꯁꯥꯗꯨ ꯀꯩ ꯍꯥꯏꯅꯤ ꯐꯤꯠꯇ ꯂꯩꯔꯣꯕ ꯍꯧꯖꯤꯛꯇꯤ ꯅꯣꯏ ꯑꯗꯨꯝ ꯏꯟꯈꯜꯂꯛ ꯄ ꯃꯇꯝꯅꯤꯅ ꯑꯗꯨꯝ ꯊꯕꯛ ꯏꯪꯈꯥꯡ ꯑꯃ ꯑꯃ ꯀꯧꯔꯛꯄ ꯑꯦꯁ ꯑꯦꯁ ꯁꯤꯒꯤꯕꯨ ꯑꯣꯏꯔꯣ ꯑꯗꯨꯗꯒꯤ ꯑꯗꯨꯒ ꯗꯤꯄꯥꯔꯠꯃꯦꯟꯅꯁꯨ ꯊꯕꯛ ꯃꯌꯥꯝ ꯀꯧꯕꯅꯦꯕ ꯀꯧꯕ ꯃꯇꯝꯗ ꯆꯪꯍꯧꯅꯕ ꯑꯃ ꯇꯧꯍꯧꯅꯕ ꯃꯤꯗꯜ ꯃꯤꯗꯜ ꯀ꯭ꯂꯥꯁꯇ ꯂꯩꯕ ꯑꯩꯈꯣꯏꯗꯤ ꯁꯤ ꯐꯥꯏ ꯅꯠꯇ꯭ꯔꯒꯗꯤ ꯁꯦꯟꯇ꯭ꯔꯦꯜꯒꯤ ꯊꯕꯛ ꯅꯠꯇ꯭ꯔꯒꯗꯤ ꯎꯐꯥꯏ ꯂꯩꯇꯗꯅ ꯑꯩꯈꯣꯏꯅ ꯒꯣꯕꯔꯃꯦꯟ ꯖꯣꯕꯇ‌ꯣ ꯑꯩꯈꯣꯏꯅ ꯂꯨꯄꯥ ꯂꯥꯈ ꯇꯔꯥꯃꯔꯤ ꯃꯉꯥ ꯃꯉꯥ ꯄꯨꯊꯣꯛꯅꯔ ꯃꯌꯥꯝ ꯇꯧꯅꯔꯤꯕ ꯀꯩꯅꯣꯁꯦ ꯑꯩꯈꯣꯏꯅ ꯄꯤ ꯉꯝꯕꯁꯨ ꯅꯠꯇꯦꯗꯅ ꯑꯗꯨꯗꯨꯅ ꯂꯝꯕꯤ ꯆꯦꯜꯂꯣ ꯂꯝꯖ‌ꯦꯜꯁꯨ ꯆꯦꯜꯂꯣ ꯅꯪꯒꯤ ꯃꯦꯟꯇꯦꯅꯦꯟꯁ ꯍꯥꯏꯕꯗꯤ ꯒꯥꯔꯤ ꯊꯥꯎ ꯅꯨꯡ ꯀꯔꯤ ꯀꯔꯤ ꯇꯧ ꯉꯝꯅꯕ ꯅꯪꯒꯤ ꯁꯥꯏꯠ ꯀꯤ ꯁꯥꯏꯠꯇ ꯑꯗꯨꯝ ꯊꯕꯛ ꯑꯃ ꯑꯗꯨꯝ ꯌꯥꯝ ꯀꯥ ꯍꯦꯟꯅ ꯊꯣꯛꯄ ꯅꯠꯇ꯭ꯔꯒꯁꯨ ꯔꯦꯟꯇ ꯂꯩꯕ ꯈꯣꯠꯄ ꯇꯧꯕꯅꯤꯅ ꯃꯦꯟꯇꯦꯅꯦꯟꯁꯇꯣ ꯉꯝꯅꯕꯁꯨ ꯅꯪ ꯅꯁꯥꯅ ꯑꯗꯨꯝ ꯂꯝꯕꯤꯗ‌ꯣ ꯊꯤꯔꯣꯕ
ꯂꯝꯖꯦꯟꯈꯛ ꯆꯦꯜꯂꯤꯃꯤꯅꯦ ꯂꯝꯖꯦꯜ ꯈꯛꯁꯨ ꯑꯗꯨꯝ ꯆꯦꯜꯂ ꯂꯩꯅꯣ ꯑꯇꯣꯞ ꯄꯥꯥ ꯀꯩ ꯍꯥꯏꯅꯤ ꯇꯧꯕ ꯌꯥꯕ ꯊꯕꯛꯉꯩꯗꯣ ꯑꯗꯨꯝ ꯇꯧꯁꯤꯜꯂꯣꯕ
ꯍꯣꯏ ꯏꯌꯥꯝꯕ ꯑꯩꯖꯨ ꯑꯗꯨꯃꯥꯏꯅꯗꯤ ꯇ꯭ꯔꯥꯏꯗꯤ ꯑꯗꯨꯝ ꯇꯧꯗꯤ ꯇꯧꯔꯤ ꯃꯣꯏ ꯏꯃꯥꯟꯅꯕ ꯈꯔ ꯍꯧ ꯍꯧꯃꯤꯟꯅꯔ ꯃꯣꯏ
ꯍꯣꯏ ꯆꯥꯕ ꯆꯥꯕ ꯆꯥꯕ ꯊꯛꯄꯗꯨꯁꯨ ꯆꯥꯗ ꯌꯥꯗꯕꯅꯦ
ꯎꯝ
ꯆꯥꯗ꯭ꯔꯒꯗꯤ ꯀꯃꯥꯏꯅ ꯏꯁꯥ ꯐꯤꯟꯅ‌ꯦꯁ ꯑꯣꯏꯅꯤ ꯅꯪ ꯆꯦꯜꯂꯤꯃ‌ꯦꯅ ꯑꯗꯨꯝ ꯆꯦꯜꯂꯒ ꯑꯗꯨꯝ ꯗꯥꯏꯠ ꯗꯥꯏꯠ ꯌꯥꯎꯗ꯭ꯔꯒꯗꯤ ꯎꯄꯥꯏ ꯂꯩꯇꯦꯗꯅ
ꯗꯥꯏꯠ ꯌꯥꯎꯗ꯭ꯔꯗꯤ ꯎꯄꯥꯏ ꯂꯩꯇꯦ ꯑꯁ ꯑꯩꯈꯣꯏꯅ ꯐꯅ ꯁꯥꯡꯅ ꯆꯦꯜꯂꯨꯔꯁꯨꯦ ꯌꯥꯝ ꯋꯥꯅ ꯆꯦꯜꯂꯨꯔꯒꯁꯨ ꯃꯣꯏ ꯗꯥꯏꯠ ꯑꯁꯦ ꯍꯦꯛꯇ ꯌꯥꯎ ꯌꯥꯝꯃꯦ ꯍꯛꯆꯥꯡꯁ ꯍꯦꯛꯇ ꯆꯣꯛꯊꯩ ꯌꯥꯗꯦ ꯑꯣꯗꯤ ꯑꯃꯨꯛ ꯍꯛꯆꯥꯡꯗ ꯑꯃꯨꯛ ꯔꯤꯀꯣꯕꯔꯤ ꯄꯤꯕꯒꯤ ꯃꯆꯤꯟꯖꯥꯛꯁꯨ ꯑꯃꯨꯛ ꯌꯥꯎꯗ꯭ꯔꯗꯤ ꯃꯣꯏ ꯁꯤꯁꯦ ꯑꯃꯨꯛ ꯐ ꯌꯥꯝ ꯊꯤꯅ
ꯇꯥꯏ ꯇꯥꯏ ꯑꯗꯣ ꯅꯪ ꯂꯝꯖꯦꯟ ꯆꯦꯟꯕꯩꯗꯨ ꯔꯨꯇꯤꯟ ꯑꯝ ꯁꯦꯝꯃꯣ ꯁꯦꯝꯃꯣ ꯑꯗꯨꯝ ꯍꯥꯞ ꯇꯥ ꯑꯃꯒꯤ ꯃꯅꯨꯡꯗ ꯅꯣꯡꯃꯗꯤ ꯑꯗꯨꯝ ꯁꯟꯗꯦꯔ ꯀꯩꯅꯣꯝꯗꯦ ꯑꯗꯨꯝ ꯄꯣꯊꯥꯕꯤꯕ ꯅꯣꯡꯃ ꯔꯦꯁ ꯇꯧꯕꯤꯕ ꯅꯣꯡꯃꯅ ꯑꯁꯥꯡꯕ ꯆꯦꯟꯕ ꯅꯣꯡꯃꯅ ꯑꯇꯦꯟꯕ ꯆꯦꯟꯕ ꯑꯗꯨ ꯑꯗꯨꯝ ꯌꯦꯡꯉꯒ ꯑꯗꯨꯝ ꯇꯌꯦ ꯆꯦ ꯇꯌꯦ ꯆꯦꯟꯂꯦ ꯈꯜꯂꯒꯗꯤ ꯃꯤꯅꯤꯠ ꯃꯤꯅꯤꯠ ꯀꯌꯥꯅꯣ ꯑꯣꯏꯇꯥꯏꯅꯦ
ꯃꯤꯅꯤꯠ ꯃꯤꯅꯤꯠ ꯃꯉꯥ ꯃꯉꯥ ꯃꯉꯥꯃꯛ ꯃꯉꯥꯒ ꯁꯦꯀꯦꯟ ꯀꯨꯟꯃꯨꯛꯀꯤ ꯃꯅꯨꯡ ꯁꯤꯜꯂꯗꯤ ꯃꯣꯏ ꯑꯌꯥꯝꯕ ꯂꯣꯏꯅ ꯈꯟꯗꯤ ꯈꯟ ꯃꯥ ꯂꯝꯖꯦꯟ ꯂꯝꯖꯦꯟꯒꯤ ꯑꯣꯏꯅꯗꯤ ꯈꯟ ꯂ‌ꯦꯝꯕ ꯃꯣꯏꯁ
ꯎꯝ ꯑꯗꯨ ꯅꯪ ꯇꯤꯑꯦ ꯆꯦꯟꯒꯦꯗꯤ ꯇꯤꯑꯦꯒꯤ ꯄ꯭ꯔꯤꯄꯦꯔꯦꯁꯟ ꯇꯧꯕꯗ‌ꯣ ꯑꯗꯨꯃꯥꯏꯅ ꯇꯧꯋ‌ꯣ ꯃꯤꯅꯤꯠ ꯃꯉꯥ ꯃꯉꯥ ꯑꯗꯨꯝ ꯃꯤꯅꯤꯠꯇꯨ ꯊꯥꯔꯒ ꯑꯗꯨꯝ ꯉꯝꯅꯕ ꯃꯑꯣꯡꯗ ꯆꯦꯜꯂꯣ ꯑꯗꯣ ꯅꯪꯒꯤ ꯅꯪꯅ ꯍꯥꯏꯕ ꯀꯩꯅꯣ ꯑꯥꯔꯃꯤ ꯑꯥꯔꯃꯤꯒꯤ ꯀꯩꯅꯣ ꯇ꯭ꯔꯦꯅꯤꯡ ꯁꯦꯟꯇꯔ ꯃꯐꯝꯗ ꯀꯩꯅꯣ ꯑꯥꯔꯃꯤꯒꯤ ꯃꯐꯝꯗ ꯂꯩꯔ ꯑꯗꯥꯏ ꯆꯦꯜꯂꯦ ꯍꯥꯏꯕꯗꯣ ꯑꯗꯨꯁꯨ ꯌꯥꯝ ꯀꯥꯟꯅꯔꯝꯒꯅꯤꯑ‌ꯦ
ꯎꯝ ꯀꯥꯟꯅꯩ ꯌꯥꯝ ꯊꯤꯅ ꯀꯥꯟꯅꯩ
ꯅꯪ ꯅꯁꯥ ꯅꯁꯥꯗꯁꯨ ꯅꯁꯥꯗꯁꯨ ꯊꯧꯅꯥ ꯑꯃ ꯑꯗꯨꯝ ꯂꯥꯛꯑꯝꯒꯅꯦꯕ ꯑꯗꯨꯝ ꯁꯤꯐꯥꯏ ꯃꯌꯥꯝꯗꯨꯒ ꯄꯨꯜꯂꯒ ꯈꯣꯠꯂꯒ ꯅꯣꯏ ꯑꯗꯨꯝ ꯁꯤꯐꯥꯏ ꯄꯥꯝꯖꯕ ꯃꯤꯁꯛ ꯑꯗꯨꯝ ꯑꯣꯏꯕꯅꯤꯅ ꯍꯥꯏꯕꯗꯤ ꯃꯣꯏꯒꯤ ꯗ꯭ꯔꯦꯁ ꯗ꯭ꯔꯦꯁ ꯁꯦꯠꯄ ꯀꯩ ꯀꯩ ꯃꯣꯏꯒꯤ ꯇꯧꯔꯤꯕ ꯃꯑꯣꯡ ꯃꯇꯧꯗꯨ ꯎꯔꯒ ꯑꯗꯨꯝ ꯀꯠꯂꯛꯄꯗ ꯄꯣꯛꯑꯝꯒꯅꯤꯕ ꯑꯗꯨꯅ ꯊꯧꯅꯥꯗꯣ ꯑꯗꯨꯅ ꯍꯦꯟꯅ ꯂꯩꯗꯤꯅꯦ ꯑꯗꯨꯅ ꯀꯟꯅ ꯍꯣꯠꯅꯧ
ꯎꯝ ꯀꯂꯛꯄꯕꯨꯗꯤ ꯐꯥꯎꯋꯦ ꯑꯗꯣ ꯃꯣꯏ ꯏꯌꯥꯝꯕꯣꯏ ꯊꯕꯛ ꯏꯪꯈꯥꯡ ꯆꯠꯂꯦ ꯀꯃꯥꯏꯅ ꯇꯧꯕꯅꯣ ꯑꯩꯈꯣꯏ ꯏꯖꯥꯎ ꯌꯥ ꯌꯥꯗꯔꯣ ꯀꯃꯥꯏꯅ ꯇꯧꯕ ꯊꯕꯛꯅꯣ
ꯊꯣꯏ ꯀꯅ ꯑꯣꯏ ꯊꯕꯛ ꯏꯪꯈꯥꯡꯁꯦ ꯑ ꯀꯔꯤꯕꯨ ꯑꯣꯏꯔꯣꯅꯤ ꯀꯥꯏꯄꯨ ꯊꯕꯛ ꯁꯨꯕ ꯈꯣꯠꯄ ꯆꯠꯄꯅꯤꯗꯅ ꯑꯗꯨꯗꯤ ꯑꯩꯈꯣꯏꯅ ꯗꯨꯀꯥꯟ ꯐꯝꯕ ꯌꯥꯎꯔꯨꯅꯤ ꯊꯥꯒꯤ ꯃꯤꯅꯦꯁꯇꯣ ꯀꯣꯟꯅꯗꯦꯕ ꯑꯗꯨꯝ ꯁꯤꯟꯕ ꯂꯥꯡꯕ ꯈꯣꯠꯄ ꯇꯧꯕꯗꯣ ꯀꯩꯁꯨ ꯀꯣꯟꯅꯗꯦꯕ ꯑꯗꯨꯅ ꯈꯥꯡꯕ ꯁꯨꯕ ꯑꯗꯨꯝ ꯃꯐꯝꯪ ꯑꯐꯝꯪꯕ ꯃꯇꯝꯕ ꯁꯨꯕ ꯍꯥꯏꯗꯨꯅꯤꯟꯗꯀ ꯌꯥꯎꯅꯤꯡꯉꯗꯤ ꯑꯗꯨꯝ ꯑꯩ ꯑꯗꯨꯝ ꯍꯥꯏꯔꯛꯀꯦ ꯍꯥꯏꯔꯛꯄꯗꯣ ꯑꯗꯨꯝ ꯅꯪꯒꯤ ꯊꯕꯛꯀꯤ ꯋꯀꯤꯡ ꯆꯦꯟꯕꯒꯤ ꯇꯥꯏꯃꯤꯡꯗꯨꯁꯨ ꯀꯥꯏꯗꯕ
ꯑꯗꯨꯗꯒꯤ ꯊꯕꯛꯀꯤ ꯇꯥꯏꯕꯤꯡꯗꯨꯁꯨ ꯀꯥꯏꯗꯕ ꯑꯗꯨ ꯌꯦꯡꯉꯦꯗꯅ
ꯏꯌꯥꯝꯕ ꯑꯗꯨ ꯑꯗꯨꯒꯨꯝꯕ ꯇꯥꯏ ꯑꯗꯨꯒꯨꯝꯕ ꯇꯥꯏꯃꯤꯡ ꯑꯗꯨꯃꯥꯏꯅ ꯂꯩꯔꯗꯤ ꯌꯥꯝ ꯊꯤꯅ ꯐꯩ ꯌꯥꯝ ꯑꯗꯨꯝꯕ ꯂꯩꯔꯗꯤ ꯈꯔ ꯍꯥꯏꯕꯤꯔꯛꯑꯣꯅ ꯈꯔ ꯈꯔ ꯆꯠꯃꯤꯟꯅꯁꯤꯅꯦ ꯏꯆꯤ ꯏꯅꯥꯎ ꯍꯧꯅ ꯍꯧꯅꯔꯒ
ꯆꯠꯁꯦ ꯆꯠꯁꯦ
ꯎꯝ
ꯀꯟꯅ ꯍꯣꯠꯅꯔꯣꯏ ꯅꯤ ꯑꯩꯈꯣꯏꯗꯤ ꯆꯍꯤ ꯑꯦꯁ ꯕꯥꯔ ꯍꯥꯏꯗꯣ ꯑꯟꯕꯤꯔꯤꯒꯗꯣ ꯊꯥ ꯌꯥꯗ꯭ꯔꯕꯃꯦ ꯑꯗꯨꯗꯒꯤ ꯑꯦꯁ ꯑꯦꯁ ꯁꯤꯒꯤ ꯀꫭꯇꯥ ꯐꯪꯕ ꯁꯤꯁꯇꯦꯝꯗꯣ ꯑꯩꯈꯣꯏ ꯂꯣ ꯍꯦꯟꯗꯣꯛꯈ꯭ꯔꯕꯅꯦ ꯑꯗꯨꯗꯨꯅ ꯌꯥꯅꯤ ꯍꯧꯗꯤ ꯀꯩꯅꯣꯁꯦ ꯃꯌꯥꯝꯁꯦ ꯍꯦꯟꯒꯠꯂꯛꯄꯅꯤꯅ ꯀꯣ ꯏꯁꯥꯅ ꯏꯆꯥꯅꯦ ꯍꯦꯛꯇ ꯐꯨꯜ ꯐꯨꯜ ꯀꯩꯅꯣꯗ ꯂꯩꯍꯧꯗ꯭ꯔꯒꯗꯤ ꯋꯥꯔꯦꯕ
ꯍꯣꯏ ꯑꯗꯨꯒꯤ ꯁꯨꯝ
ꯆꯥꯛ ꯆꯥꯈꯤꯔꯣꯏꯗꯕꯤꯔꯣ
ꯆꯥꯡꯌꯥꯡꯁꯦ ꯆꯥꯈꯤꯔꯣꯏ ꯑꯌꯥꯝꯕ ꯍꯥꯏꯗꯤ ꯆꯥꯡꯌꯥꯡꯁꯦ ꯍꯥꯏꯗꯤ ꯒꯌꯥꯁꯦ ꯂꯣꯏꯊꯣꯛꯈ꯭ꯔꯦꯕ ꯊꯣꯡꯉꯦ ꯊꯣꯡ ꯊꯣꯡꯅ ꯑꯗꯨꯅ ꯑꯇꯣꯞꯄ ꯂꯩꯃꯤꯟꯅꯕ ꯀꯥ ꯊꯪꯅꯕꯩꯗ ꯆꯠꯂꯒ ꯊꯣꯡꯕꯅꯦꯕ ꯒꯤꯌꯥꯁꯁꯦ ꯑꯗꯨꯅ ꯃꯣꯏꯒꯤꯗ ꯂꯣꯏꯕ ꯉꯥꯏꯕꯑꯣꯏꯅ ꯄꯨꯟꯅ ꯆꯥꯃꯤꯟꯅꯔꯒꯦꯅ ꯑꯗꯨꯒꯤ ꯉꯍꯥꯛꯇꯪ ꯉꯥꯏꯊꯣꯛ ꯉꯥꯏꯁꯤꯟ ꯇꯧꯔ ꯆꯥꯒꯦꯅ ꯑꯗꯨꯏ ꯃꯣꯏꯁꯨ ꯉꯥꯏ ꯃꯣꯏ ꯏꯟꯁꯥꯡ ꯊꯥꯔꯛꯄ ꯉꯥꯏꯔꯤꯌꯦ
ꯅꯪꯒ ꯅꯪꯒ ꯀꯥ ꯄꯨꯟꯅ ꯂꯩꯃꯤꯟꯅꯔꯝꯕ ꯅꯃꯥꯟꯅꯕꯗꯨꯗꯤ ꯆꯦꯟꯃꯤꯟꯅꯗ꯭ꯔꯣ ꯋꯥꯛꯀꯤꯡ ꯃꯥꯗꯤ ꯀꯔꯤ ꯀꯔꯤ ꯀꯃꯥꯏꯟ ꯇꯧꯋꯤ
ꯃꯥꯁꯨ ꯃꯥꯁꯨ ꯋꯥꯛꯀꯤꯡ ꯆꯦꯟꯃꯤꯟꯅꯩꯌꯦ ꯃꯥ ꯍꯟꯗꯛ ꯀꯣꯂꯦꯖꯀꯤ ꯑꯦꯛꯖꯥꯝ ꯂꯩꯌꯦ ꯀꯣꯂꯦꯖꯀꯤ ꯑꯦꯛꯖꯥꯝ ꯂꯩꯌꯦꯅꯗꯤ ꯌꯨꯝꯗ ꯀꯨꯝꯒꯤꯌꯦ ꯑꯩꯖꯨ ꯀꯨꯝꯒꯤꯗꯩ ꯀꯥꯔꯛꯇꯔꯤ ꯃꯥꯁꯨ ꯗꯦꯠ ꯇꯦꯟ ꯃꯇꯨꯡ ꯗꯦꯠ ꯅꯣꯡꯃꯅꯤ ꯂꯩꯔ ꯀꯥꯕꯨꯗꯤ ꯀꯥꯔꯛꯑꯅꯤ
ꯑꯦ ꯑꯦꯛꯖꯥꯝꯒ ꯑꯗꫭ ꯅꯣꯏ ꯁꯦꯟꯇꯔꯒ ꯇꯣꯉꯥꯟꯅ ꯄꯤꯗꯅ ꯈꯣꯠꯇꯅ ꯌꯥꯝ ꯇꯧꯔꯨꯗꯥꯥꯏꯅꯦ ꯀꯃꯥꯏꯅ ꯑꯦꯛꯖꯥꯝꯗꯤ ꯀꯃꯥꯏꯅ ꯇꯧꯔꯝꯕ ꯅꯨꯡꯉꯥꯏꯝꯕ ꯅꯠꯇ꯭ꯔꯣ ꯑꯗꯨꯝ
ꯑꯦꯛꯖꯥꯝꯁꯦ ꯍꯥꯟꯅꯗꯤ ꯑꯩꯈꯣꯏ ꯐꯥꯔꯁꯠ ꯁꯦꯃꯤꯁꯇꯔ ꯁꯦꯀꯦꯟ ꯁꯤꯃꯤꯁ ꯇꯗꯤ ꯑꯩꯈꯣꯏ ꯏꯁꯥ ꯏꯁꯥ ꯀꯣꯂꯁꯇ ꯂꯣꯏꯅ ꯇꯧꯅꯔꯝꯃꯦꯕꯀꯣ ꯑꯗꯨꯗꯤ ꯍꯟꯗꯛꯀꯤ ꯐꯣꯔ ꯁꯦꯃꯤꯁꯇꯔꯁꯦ ꯍꯟꯗꯛꯀꯤ ꯐꯣꯔ ꯁꯦꯃꯤꯁꯇꯔ ꯂꯥꯛꯄꯁꯦ ꯑꯦꯝ ꯌꯨ ꯑꯦꯝ ꯌꯨ ꯅꯣꯇꯤꯁ ꯑꯃ ꯊꯣꯛꯑꯦꯕꯀꯣ ꯑꯦꯝ ꯌꯨ ꯅꯣꯇꯤꯁ ꯊꯣꯛꯄꯩ ꯃꯣꯏ ꯍꯥꯟ ꯁꯦꯟꯇꯔ ꯍꯣꯡ ꯍꯣꯡ ꯇꯥꯔꯅꯤ ꯍꯥꯏꯕꯗꯤ ꯑꯩꯈꯣꯏ ꯑꯩ ꯑꯩꯈꯣꯏ ꯀꯨꯝꯕꯤ ꯀꯣꯂꯦꯖꯀꯤ ꯑꯣꯏꯅꯗꯤ ꯅꯤꯡꯊꯧꯈꯣꯡꯒꯤ ꯃꯉꯣꯟ ꯉꯥꯟꯕꯤ ꯀꯣꯂꯦꯖꯇꯣ ꯑꯗꯨ ꯇꯥꯏꯌꯦ ꯌꯥꯝ ꯌꯥꯝ ꯊꯤꯅ ꯅꯨꯡꯉꯥꯏꯈꯤ ꯍꯥꯏꯗꯤ ꯑꯣꯖꯥꯁꯨ ꯀꯩꯁꯨ ꯑꯗꯨꯝ ꯌꯥꯝ ꯊꯤꯅ ꯐꯕ ꯑꯣꯖꯥ ꯑꯣꯏꯒꯤ ꯍꯥꯏꯗꯤ
ꯁꯥꯇ꯭ꯔꯕꯨ ꯌꯥꯝ ꯂꯨꯅ ꯇꯧꯕ ꯈꯣꯠꯄꯗꯣ ꯑꯗꯨꯝ ꯎꯕ ꯐꯪꯈꯤ ꯍꯥꯏꯗꯤ ꯑꯩꯈꯣꯏ
ꯌꯥꯝ ꯂꯨꯅ ꯇꯧꯕꯤ ꯍꯥꯏꯇꯥꯔꯦ ꯑꯣꯖꯥꯖꯤꯡꯗꯨꯅ
ꯎꯝ ꯑꯗꯣ ꯗꯨꯃꯥꯏꯅ ꯑꯍꯣꯡꯕ ꯑꯃ ꯂꯥꯛꯏꯗꯣ ꯐꯩꯌꯦ ꯍꯥꯏꯕꯗꯤ ꯃꯥꯥꯏ ꯃꯥꯏ ꯁꯦꯟꯇꯔ ꯄꯤꯗꯕꯤ ꯑꯗꯨꯃꯥꯏꯅ ꯇꯣꯉꯥꯟꯕ ꯁꯦꯟꯇꯔꯒ ꯄꯤꯔꯒ ꯑꯗꯨꯃꯥꯏꯅ ꯆꯦꯛꯁꯤꯟꯕꯒꯤ ꯀꯩꯅꯣ ꯃꯑꯣꯡ ꯑꯃ ꯇꯧꯈꯠꯂꯛꯏꯁꯦ ꯁꯤ ꯑꯍꯣꯡꯕ ꯑꯃ ꯂꯥꯛꯏꯁꯦ ꯁꯤ ꯑꯁꯤ ꯐꯩꯌꯦ
ꯑꯁꯦꯡꯕꯗꯣ ꯃꯒꯨꯟ ꯈꯪꯍꯜꯂꯦꯕ ꯃꯒꯨꯟ ꯍꯥꯞꯄꯦꯕ
ꯍꯥꯞꯄꯦ ꯍꯥꯞꯄꯦ
ꯏꯂꯥꯕꯦꯟ ꯑꯩꯈꯣꯏ ꯏꯂꯥꯕꯦꯟ ꯑ ꯇꯦꯟ ꯇꯨꯌꯦꯞꯇ ꯊꯥ__
ꯇꯦꯟ ꯇꯨꯌꯦꯞ ꯇ ꯑꯗꯏꯟ ꯇꯧꯔꯛꯄꯗꯣ ꯎꯝ ꯑꯣ
ꯀꯩꯅꯣ ꯀꯣꯏꯊꯣꯔꯛꯑꯣ
ꯄꯨꯟꯖꯦ ꯄꯨꯟꯖꯦ ꯅꯣꯡꯃ ꯄꯨꯟꯖꯤ ꯊꯕꯛꯁꯤꯅ ꯍꯦꯛ ꯁꯪꯗꯗꯅ ꯇꯧꯔꯤꯅꯤꯅꯦ ꯂꯥꯛ ꯂꯛꯀꯗꯧꯕꯗꯣ
ꯎꯝ ꯑꯩꯈꯣꯏ ꯃꯇꯝ ꯑꯃ ꯍꯥꯏꯅꯔꯒ ꯃꯇꯝ ꯑꯃ ꯍꯥꯏꯅꯔ ꯀꯩꯅꯣꯝ ꯆꯥꯁꯤꯅ
ꯆꯥꯁꯦ ꯆꯥꯁꯦ ꯑꯩꯅ ꯁꯪꯕ ꯃꯇꯝꯗ ꯑꯃꯨꯛ ꯅꯪꯅ ꯑꯃꯨꯛ ꯁꯪꯗꯕ ꯅꯪꯅ ꯁꯪꯕ ꯃꯇꯝꯗ ꯑꯃꯨꯛ ꯑꯩꯅ ꯁꯪꯗꯕ ꯇꯧꯅꯩꯖꯦ ꯑꯗꯣ ꯀꯥꯡ ꯅꯨꯃꯤꯠꯁꯤꯗꯤ ꯁꯪꯗ ꯌꯥꯔꯣꯏꯅ ꯃꯌꯥꯝ ꯄꯨꯝꯅꯃꯛ ꯑꯗꯨꯝ ꯁꯪꯉꯅꯤꯗꯅ ꯈꯪ ꯀꯥꯡ ꯅꯨꯃꯤꯠꯇꯨꯗ ꯀꯩꯅꯣꯝꯍꯦꯛ
ꯁꯥ ꯖꯦꯟ ꯂꯣꯏ ꯆꯥꯕ ꯅꯠꯇ꯭ꯔꯣ